ꯍꯂꯣ
ꯍꯜꯂꯣ
ꯇꯥꯔꯤꯕꯣ
ꯇꯔꯔꯤꯇꯥꯔꯦ
ꯀꯩꯅꯣꯜ
ꯍꯥꯎ
ꯏꯅꯣ ꯋꯥ
ꯑꯩ ꯖꯥ ꯆꯂꯒꯒ ꯆꯃꯥꯟ ꯇ ꯂꯒ ꯂꯩ
ꯅꯨꯡꯉꯥꯏꯔ ꯀꯩ ꯂꯩꯕ ꯆꯠꯄꯅꯣ
ꯎ ꯀꯔꯤꯁꯨ ꯂꯩꯗꯨꯗ ꯑꯩꯈꯣꯏ ꯏꯆꯦꯒꯤ ꯃꯅꯥꯎꯅꯨꯄꯤ ꯂꯥꯛꯑꯦꯅ ꯀꯣꯏ ꯃꯆꯥꯁꯤꯦ ꯍ ꯉꯆ ꯀ
ꯅꯨꯡꯉꯥꯏꯔꯤ ꯀꯅꯤ ꯀꯣꯏꯒ ꯆꯕꯗꯤ
ꯐꯃꯨꯡꯒꯅꯅꯨꯡ
ꯑꯗꯨꯕꯨꯗꯤ ꯑꯣꯏꯗꯕ ꯐꯃꯨꯡꯗꯤ ꯑꯩꯈꯣꯏꯒꯤ ꯅꯨꯡꯉꯥꯏ ꯐꯕꯅꯤ ꯀꯔꯤꯅꯣ
ꯏꯃꯨꯡꯗꯤ ꯂꯦꯡꯗꯕꯅꯤꯅꯀꯣ ꯑꯗꯨ ꯅꯨꯡꯉꯥꯏ
ꯎ
ꯀꯣꯏꯕ ꯆꯠꯄꯁꯨ ꯅꯨꯡꯉꯥꯏꯕꯅꯤꯅꯦ ꯐꯔꯤꯅꯦ ꯅꯪꯗꯤ ꯑꯩꯗꯤ ꯀꯣꯏꯕꯒꯁ ꯆꯠꯄ ꯐꯪꯗꯦꯍꯦ
ꯀꯣꯏꯕꯁꯕꯁꯨꯣ ꯎꯝ ꯀꯩꯅꯣ ꯅꯨꯡꯉꯥꯏꯅ ꯆꯠꯂꯨꯗꯤ ꯅꯨꯡꯉꯥꯏꯒꯗꯧꯕ ꯑꯗꯨ ꯅꯠꯇꯅ ꯌꯥꯝ ꯁꯥꯏꯌꯦ ꯉꯁꯤ ꯑꯁ ꯁꯥꯣꯟꯕꯒꯤ ꯀꯩꯅ ꯏꯪꯉꯦ ꯍꯥꯏꯕꯗꯣ
ꯍ ꯑꯦ ꯑꯗꯨꯒ ꯍꯥꯏꯔꯒ ꯁꯥꯏ ꯍꯥꯏꯔꯒ ꯀꯩꯅꯣ ꯅꯤꯡꯁꯤꯡꯅꯤꯅꯦ ꯑ ꯅꯨꯄꯤꯃꯆꯥꯒꯤ ꯍꯥꯟꯅ ꯀꯣꯏꯔꯝꯕ ꯅꯨꯄꯥꯗꯣ
ꯑꯣ ꯑꯣ ꯑꯣ ꯑꯣ
ꯑꯗꯨꯝ ꯅꯣꯏꯔꯣꯝꯗ ꯆꯪꯈꯤꯕꯅꯦ
ꯑꯣ ꯀꯔꯤꯔꯤꯒꯦ ꯀꯔꯤ
ꯃꯥ ꯏꯁꯇꯗꯤꯒꯤ ꯑꯣꯏꯔꯝꯃꯨꯅꯤ ꯈꯪꯗꯦ ꯑꯩꯁꯨ ꯍꯪꯕꯤꯗꯦ ꯃꯥꯅ ꯖꯔꯅꯤ ꯆꯠꯄꯗꯣ ꯎꯕꯅꯤꯗ ꯐꯣꯟ ꯇꯧꯔꯛꯑꯦ
ꯑꯦ ꯐꯩꯅꯦ ꯅꯕꯥꯅꯤꯗꯤ ꯇꯣꯏꯅ ꯐꯥꯎꯅꯕ꯭ꯔꯥ
ꯍꯥꯎꯅꯗꯤꯗ ꯍꯟꯗꯛ ꯑꯩꯅꯀꯣ ꯃꯕꯥꯅꯤ ꯍꯥꯟꯅ ꯀꯥꯏꯅꯔꯝ ꯀꯥꯏꯅꯛꯑꯀꯥꯟꯗꯀꯣ ꯀꯥꯏꯅꯕ ꯃꯇꯝꯗꯣ ꯅꯨꯡꯉꯥꯏꯗ꯭ꯔꯒ ꯁꯨꯝ ꯂꯑꯀꯥꯟꯗ ꯑꯩ ꯐꯣꯟ ꯇꯧꯈꯤꯕꯅꯦꯕ ꯃꯉꯣꯟꯗ ꯍꯣꯠ ꯇꯧꯔꯒ ꯄꯥꯏꯒ ꯄꯥꯏ ꯈꯠꯇꯕ ꯋꯥꯅꯤꯀꯣ ꯑꯩꯅ ꯉꯥꯡꯕ ꯃꯉꯣꯟꯗ ꯀꯔꯤꯅꯣ ꯅꯨꯕꯥꯅꯤꯁꯦ ꯐꯖꯅ ꯂꯩꯅꯧ ꯈꯠꯅ ꯆꯩꯅꯔꯒ ꯂꯩ ꯁꯤꯕꯨ ꯀꯅꯣ ꯏꯅ ꯀ ꯑꯩ ꯑꯩꯅꯔꯁꯨ ꯂꯧꯔꯔꯣꯏ ꯃꯥꯗꯤ ꯀꯒꯥ ꯃꯤꯒꯤ ꯋꯥ ꯑꯩꯅ ꯇꯧꯒꯦ ꯍꯥꯏꯔꯗꯤ ꯇꯧꯕꯗꯣ ꯃꯥꯒꯤꯦ ꯋꯥ ꯋꯥ ꯑꯗꯣ ꯑꯩꯅ ꯌꯥꯔꯦ ꯍꯥꯏꯗꯤ ꯌꯥꯗꯦ ꯇꯧꯒꯦꯗꯤ ꯇꯧꯒꯦ ꯍꯥꯏꯕꯒꯤ ꯂꯩꯌꯦꯕ ꯃꯥꯗꯣ
ꯎꯝ ꯅꯨꯄꯥ ꯊꯣꯛꯑꯦ
ꯅꯨꯄꯥ ꯊꯣꯛꯄ꯭ꯔꯥ ꯍꯥꯏꯒ ꯑꯃꯨꯛꯀ ꯎꯝ ꯈꯪꯗꯦ ꯍꯥꯏꯕ ꯈꯪꯗꯦ ꯍꯥꯏꯅꯤꯡꯉꯦ ꯈꯪꯗꯦ ꯑꯃ ꯉꯥꯡꯊꯣꯛꯄꯗꯣ ꯑꯃꯨꯛꯀ ꯂꯦꯞꯇꯕ ꯌꯥꯝ ꯂꯦꯞꯄꯕ ꯁꯥꯔꯒ ꯈꯉ ꯋꯥ ꯑꯕꯥꯅꯤꯉꯁꯦ ꯅꯣꯏ ꯅꯣꯏꯔꯣꯝꯗ ꯆꯪꯈꯤꯕꯅꯤ ꯏꯁꯇꯦꯇꯁꯀꯁꯦ ꯍꯥꯏ ꯊꯝꯕ ꯃꯥꯜꯂꯦ ꯅꯨꯄꯤꯒꯤ ꯑꯗꯣ ꯅꯨꯄꯤꯅꯗꯤ ꯊꯝꯖꯦꯕ ꯅꯨꯄꯤꯒꯤ ꯁꯦꯛꯇꯁꯨ ꯑꯗꯨꯝ ꯌꯦꯡꯕꯤꯌꯦ ꯌꯥꯏ
ꯅꯅꯦꯉ ꯈꯪꯗꯦꯗ ꯅꯨꯡꯁꯤꯕ ꯍꯥꯏꯕꯁꯦ ꯂꯥꯏꯕꯅꯦꯇꯦ
ꯅꯨꯡꯁꯤꯔꯅꯨ ꯍꯥꯏꯌꯣ ꯑꯩꯉꯣꯟꯗ ꯑꯩꯗꯤ ꯅꯨꯡꯁꯤꯔ
ꯑꯣꯣꯏ ꯅꯨꯡꯁꯤꯗ꯭ꯔꯒ ꯍꯣꯏꯅꯦ ꯅꯨꯡꯁꯤꯗ꯭ꯔꯒ ꯑꯗꯨꯝ ꯂꯧꯕꯅ ꯐꯔꯦ
ꯑꯗꯨꯝ ꯁꯤ ꯁꯤꯟꯅꯔꯔꯣꯏ ꯀꯔꯤꯝꯇ ꯇꯧꯔꯔꯣꯏ
ꯅꯨꯡꯁꯤꯅꯔꯗꯤꯀꯣ ꯍꯥꯏꯅꯤꯡꯕꯁꯨ ꯍꯥꯏꯌꯦ ꯍꯥꯏꯅꯤꯡꯗ꯭ꯔꯕꯁꯨ ꯍꯥꯏ ꯋꯥ ꯐꯠꯄ ꯐꯠꯇꯕ ꯈꯪꯗꯦ ꯑꯗꯨꯝ ꯁꯥꯎꯅꯤꯡꯕ ꯍꯥꯏꯅꯤꯡꯕ ꯂꯣꯏꯅ ꯁꯥꯎꯅꯤꯡꯂꯗꯤ ꯑꯗꯨꯝ ꯍꯥꯏꯌꯦꯅ ꯑꯩꯁꯨ ꯅꯪꯁꯨ
ꯍ ꯂ
ꯃꯇꯝ ꯈꯔ ꯈꯔꯗꯗꯤ ꯅꯨꯡꯉꯥꯏꯇ꯭ꯔꯦꯗꯤ ꯀꯞꯄꯦ ꯍꯥ
ꯎꯝ ꯑꯩꯈꯣꯏꯅ ꯀꯥꯕꯗꯣ ꯑꯃꯨꯛꯀ ꯈꯪꯕꯤꯔꯔꯣꯏ ꯆꯂꯥ ꯍꯦꯜꯂꯒ ꯂꯩꯔꯤꯅꯤꯅꯦ ꯑꯗꯣ ꯅꯨꯄꯤꯗꯣ ꯈꯪꯕ꯭ꯔꯅ
ꯑꯣ
ꯆꯥꯛꯀ ꯆꯥꯗꯕꯤꯗꯣꯀꯣ ꯂꯩ ꯑꯗꯨ ꯃꯥꯜꯂꯦ ꯑꯗꯨꯒ ꯀꯩꯅꯣꯗ ꯎꯝ ꯎ ꯑꯩꯈꯣꯏꯗꯥꯅ ꯂꯧꯕ ꯏꯩꯅꯃ ꯏꯟ ꯑꯃꯒꯤꯒꯤ ꯃꯌꯨꯝꯗꯣ ꯑꯗꯨꯗ ꯑꯃ ꯅꯃꯥꯟꯅꯕꯤ ꯑꯃ ꯂꯩꯗꯥꯏꯅꯦ ꯂꯩꯕꯗꯣ ꯑꯗꯨꯗ ꯆꯪꯉꯒꯞ ꯌꯥꯏꯑꯌꯦꯦ ꯃꯥꯗꯣ ꯃꯣꯏꯌꯨꯝꯗꯗꯤ ꯍꯥꯏꯗꯤ
ꯌꯥꯗ꯭ꯔꯦ ꯍꯥꯏꯗꯤ ꯃꯥ ꯊꯋꯥꯏ ꯅꯨꯡꯉꯥꯏꯇ꯭ꯔꯁꯨ ꯀꯩꯅꯣ ꯌꯥꯗ꯭ꯔꯤꯗꯅ ꯑꯗꯨ ꯃꯥꯗꯣ ꯈꯥꯡꯕ ꯉꯝꯅꯕ ꯃꯥꯜꯂꯦ ꯑꯗꯣ ꯆꯪ ꯀꯞꯄꯤꯤꯏꯅꯦ ꯁꯨꯗꯔ
ꯀꯥꯞꯀꯅꯤ ꯑꯁ ꯅꯨꯡꯁꯤꯌꯦ ꯅꯨꯄꯤ ꯍꯥꯏꯕꯁꯦ
ꯑꯗꯨ ꯃꯥꯗꯤ ꯍꯥꯏꯗꯤ ꯄꯁꯇꯁꯨ ꯑꯍꯥꯟꯕꯁꯨ ꯑꯣꯏꯕꯅꯤꯅꯀꯣ
ꯎꯝ
ꯑꯔꯤ ꯄ꯭ꯔ ꯔ꯭ꯔꯞ ꯆꯥꯀ ꯃꯅꯤ ꯃꯥꯔꯤ
ꯍꯝ ꯑꯐꯕ ꯑꯃ ꯂꯩꯒꯅꯤ ꯀꯩꯁꯨ
ꯑꯩꯅ ꯍꯥꯏꯅꯦ ꯅꯪ ꯎꯝ ꯅꯪꯒꯤꯗꯤ ꯅꯪꯒꯤ ꯌꯥꯝ ꯂꯩꯒꯅꯤ ꯀꯅ ꯄꯥꯈꯠꯀꯅꯣ ꯑꯗꯨꯒꯤ ꯑꯃꯒꯤ ꯈꯛꯇ ꯈꯜꯂꯒ ꯊꯋꯥꯏ ꯅꯨꯡꯉꯥꯏꯔꯒ ꯆꯥꯛꯀ ꯆꯔꯥꯒ ꯍꯦꯜꯂꯒ ꯇꯧꯕꯤꯗꯨꯣ ꯇꯧꯒꯨꯅꯨ ꯅꯁꯥ ꯁꯣꯛꯅꯕꯅꯦ ꯅꯪ ꯃꯥꯡꯖꯕꯅꯦ ꯅꯪ ꯑꯗꯨꯃꯥꯏꯅ ꯇꯧꯕꯗ ꯈꯪꯕꯤꯁꯨ ꯈꯪꯕꯤꯔꯣꯏꯗꯕꯕꯣ ꯇꯧꯒꯅꯨ ꯑꯩꯗꯤ ꯍꯥꯏꯔꯒ ꯂꯩꯔꯤꯅꯦ
ꯑꯩ ꯑꯩ ꯀꯣꯜ ꯇꯧꯒꯦ ꯈꯪꯗꯕ ꯇꯥꯏꯕꯗ
ꯃꯥꯏ ꯊꯧꯔꯤꯒꯦ ꯅꯨꯡꯉꯥꯏꯔꯤꯕ ꯀ ꯍꯒꯣ
ꯎꯝ
ꯑꯩ ꯁꯤ ꯇꯒꯦ
ꯑꯗꯨꯗꯤ ꯎꯝ ꯀꯩꯅꯣ ꯃꯥꯗꯣ ꯎ ꯀꯩꯅꯣ ꯑꯩꯈꯣꯏꯅꯁꯨ ꯍꯥꯏꯗꯦꯕ ꯏꯀꯥꯏꯕ ꯃꯥꯜꯂꯦ ꯑꯩꯉꯣꯟꯗꯗꯤ ꯑꯩꯅ ꯍꯪꯕꯤꯕ ꯑꯗꯨ ꯍꯥꯏꯗꯤ ꯍꯥꯏꯗꯦꯀꯣ ꯃꯥꯗꯣ ꯍꯥꯏꯔꯛꯇꯕ ꯍꯥꯏꯂꯣ ꯀꯩꯅꯣ ꯍꯟꯗꯛ ꯃꯔꯛ ꯅꯪ ꯀꯩꯅꯣ ꯅꯪ ꯅꯁꯛꯇꯣ ꯀꯩꯅꯣ ꯃꯇ ꯇꯧꯕ ꯃꯥꯜꯂꯦ ꯀꯩꯗꯧꯔꯒꯦ ꯑꯩꯅ ꯍꯪꯕ
ꯎꯝ
ꯎꯝ
ꯀꯩꯁꯨ ꯇꯥꯎꯗꯦ ꯑꯗꯨꯝ ꯍꯥꯏꯔ ꯂ ꯑꯗꯨꯗꯤ ꯃꯥꯗꯤ ꯋꯥꯔꯤꯗ ꯁꯥꯊꯣꯛꯈ꯭ꯔꯦ ꯑꯩ ꯃꯤꯉꯣꯟꯗ ꯀꯅꯥꯝꯇ ꯁꯦꯌꯔ ꯇꯧꯗꯦ ꯑꯩ ꯍꯥꯏꯗꯣꯛꯇꯦ ꯍꯥꯏꯗꯦ ꯅꯪꯉꯣꯟꯗꯗꯤ ꯍꯥꯏꯅꯤ ꯍꯥꯏꯔꯒꯦ ꯍꯥꯏꯅ ꯍꯥꯏꯕꯤꯕ ꯑꯩꯅ ꯍꯣꯏ ꯍꯥꯏꯌꯣ ꯅꯪꯅ ꯂꯣꯠꯁꯤꯜꯂꯒ ꯊꯝꯕꯗ ꯅꯁꯥ ꯐꯠꯇꯕꯅꯦ ꯁꯣꯛꯅꯤꯡꯉꯥꯏꯅꯦ ꯑꯥ ꯑꯃꯨꯛꯀꯥ ꯍꯥꯏꯥꯏꯗ ꯋꯥꯗ ꯑꯃꯨꯛ ꯋꯥꯈꯜ ꯎꯝ ꯈꯔ ꯅꯨꯡꯉꯥꯏꯕꯅꯦ ꯄꯣꯊꯥꯐꯝ ꯂꯩꯕꯅꯦ ꯍꯥꯏꯅ ꯍꯥꯏꯕꯅꯦ
ꯎꯝ
ꯂꯤꯔ ꯑꯦ ꯈꯪꯅꯤ ꯁꯪꯁꯇꯔꯅꯁꯨ ꯍꯥꯏ ꯍꯥꯏꯌꯦ ꯃꯉꯣꯟꯗ ꯀꯔꯤꯅꯣ ꯍꯟꯗꯛ ꯃꯔꯣ ꯄꯖꯅꯪ ꯎꯝ ꯌꯥꯝ ꯅꯨꯡꯉꯥꯏꯗꯕ ꯃꯥꯜꯂꯤꯍꯦ ꯃꯨꯠꯁꯦ ꯀꯃꯥꯏ ꯀꯔꯤ ꯇꯧꯔꯒꯦ ꯍꯪꯉꯦ ꯍꯥꯏ
ꯃꯤ ꯎ ꯍꯅꯦ ꯃꯤ
ꯌꯥꯝ ꯎꯟꯠꯊꯣꯛꯈ꯭ꯔꯕꯅꯤ ꯃꯥꯗꯤ
ꯑꯗꯨꯝ ꯇꯧꯕꯅꯦ ꯃꯤꯗꯣ ꯃꯤ ꯃꯥꯡꯗ ꯎꯠꯂꯝꯔꯣꯏ ꯑꯩ ꯅꯨꯡꯉꯥꯏꯇꯕ ꯂꯣꯏꯅ ꯎꯜꯂꯝꯔꯣꯏ ꯑꯩꯗꯤ ꯍꯔꯥꯎꯕ ꯑꯗꯨꯝ ꯍꯔꯥꯎꯔꯒ ꯂꯩꯒꯅꯤ ꯑꯗꯨꯝ ꯈꯟꯕꯁꯨ ꯀꯣ ꯊꯃꯣꯏꯗ ꯅꯨꯡꯉꯥꯏꯇ꯭ꯔꯗꯤ ꯑꯗꯨ ꯃꯄꯥꯟꯗ ꯎꯕꯅꯦ ꯑꯩꯁꯨ ꯃꯤꯁꯨ ꯎꯝ ꯎꯝ ꯌꯥꯗꯦꯕ ꯈꯥꯡꯉꯁꯨꯥꯡ ꯈꯥꯡꯉꯁꯨ ꯌꯥꯗꯦꯕ ꯑꯗꯨ ꯃꯊꯟꯗ ꯃꯊꯟꯇꯝ ꯈꯪꯉꯅꯦꯕ
ꯑꯗꯨ ꯅꯪ ꯀꯩꯅꯣ ꯑꯩꯈꯣꯏ ꯏꯃꯥꯟꯅꯕꯤꯗ ꯅꯪ ꯐꯣꯟ ꯇꯧꯕ꯭ꯔꯣ ꯉꯁꯥꯏ
ꯑꯣ
ꯀꯔꯤ ꯋꯥꯔꯤ ꯁꯥꯔꯒꯦ ꯑꯥ ꯍꯣꯏ ꯍꯣꯏ ꯍꯣꯏ ꯀꯔꯤ ꯀꯔꯤ ꯅꯨꯡꯉꯥꯏ ꯍꯥꯏꯕ꯭ꯔꯣ ꯀꯃꯥꯏꯅ ꯇꯧꯔꯤꯒꯦ ꯍꯥꯏ
ꯑꯣ ꯃꯥꯒꯤꯗ ꯎꯝ ꯑꯗꯨꯝ ꯅꯨꯡꯉꯥꯏ ꯍꯥꯏ ꯑꯗꯨꯒ ꯑꯩꯅ ꯁꯣꯏꯗꯦꯀꯣ ꯍꯥꯏꯔꯒ ꯈꯪꯗꯦꯔ ꯍꯧꯖꯤꯛꯀꯥꯟ ꯃꯥꯕꯨ ꯑꯩꯅ ꯀꯔꯤ ꯍꯥꯏꯁꯤꯔ ꯀꯗꯔ ꯐꯗꯔ ꯑꯗꯨꯝ ꯅꯠꯇꯦ ꯑꯗꯨꯝ ꯇꯧꯕꯁꯨ ꯌꯥꯗꯦ ꯃꯥ ꯌꯥꯝ ꯁꯤꯡꯈ꯭ꯔꯦ ꯍꯥꯏ ꯅꯨꯄꯥꯕꯨꯗꯣ
ꯑꯣ ꯅꯨꯄꯥꯁꯦ ꯁꯤꯡꯈ꯭ꯔꯦꯕ ꯃꯥ ꯀꯗꯔ ꯇꯧꯕ ꯌꯥꯗ ꯇꯦ ꯍꯥꯏꯕ
ꯑꯥꯎ ꯑꯥꯎ ꯖ ꯉꯥꯡꯕ ꯌꯥꯗ ꯍꯥꯏ ꯅꯨꯄꯥ ꯌꯥꯝꯈ꯭ꯔ ꯑ ꯅ ꯑꯣꯏ ꯑꯣꯏꯔꯝꯒꯨꯅꯦ ꯑꯩꯅ ꯍꯥꯏꯕ
ꯌꯥꯏ ꯌꯥꯏ ꯄꯥꯎ ꯅꯨꯡꯉꯥꯏꯔꯦ ꯑꯗꯨꯗꯤ
ꯂꯩꯉꯣꯟꯗ
ꯃꯥꯅꯕꯨ ꯅꯨꯡꯉꯥꯏꯅ ꯂꯩꯔꯗꯤ ꯑꯗꯨꯅꯤ ꯀꯩꯅꯣ ꯑꯩꯈꯣꯏꯒꯤꯁꯨ ꯅꯨꯡꯉꯥꯏꯕ ꯅꯨꯡꯉꯥꯏꯕ
ꯐꯣꯟ ꯑꯗꯨꯝ ꯇꯣꯏꯅ ꯇꯧꯗꯦ ꯇꯧꯕ ꯀꯥꯟꯗꯁꯨ ꯃꯤ ꯂꯩꯕ ꯅꯤꯅꯥ ꯑꯁꯤꯒꯨꯝꯕ ꯋꯥꯔꯤꯗꯤ ꯍꯥꯏꯕ ꯌꯥꯗꯅ ꯑꯗꯨꯝ ꯍꯥꯏꯁꯨ ꯍꯥꯏꯗꯦ ꯑꯗꯨꯝ ꯍꯥꯏꯅꯕꯅꯤ ꯀꯣ ꯇꯔꯕꯨ ꯀꯥꯏ ꯂꯩꯁꯨ ꯎ
ꯃꯤ ꯌꯥꯝꯕꯅꯤꯅ ꯍꯣꯏ ꯋꯥꯔꯤ ꯐꯣꯟꯗ ꯋꯥꯔꯤ ꯁ ꯊꯥꯕꯁꯦ ꯀꯩꯅꯣ ꯇꯧꯔꯑꯅꯤ ꯃꯥꯜꯂꯦ ꯑꯩꯣꯏ ꯍꯥꯏꯗꯤ
ꯎꯝ
ꯍ ꯑꯩꯁ ꯃꯊꯟꯇ ꯂꯩꯔꯁꯨ ꯑꯩꯉꯣꯟꯗ ꯑꯗꯨꯝ ꯇꯧꯔꯛꯄꯅꯦ ꯍꯟꯗꯛꯇꯤ ꯇꯧꯔꯛꯇ꯭ꯔꯦꯕ ꯃꯥꯁꯨ ꯑꯩ ꯏꯩꯅ ꯄꯤꯖꯤ ꯑꯣꯏꯕꯩꯔꯣ ꯊꯕꯛꯅ ꯌꯥꯗꯕꯅꯤꯅ
ꯎ ꯁꯣꯏꯗꯦꯀꯣ ꯍꯥꯏꯕ
ꯎꯝ
ꯁꯣꯏꯗꯕꯅꯤꯀꯣ ꯑꯩꯅ ꯍꯥꯏꯕ ꯈꯪꯗꯦ ꯍꯥ
ꯁꯂꯣꯏꯗꯅꯕ ꯇꯧꯕꯣ
ꯎꯝ ꯑꯩ ꯍꯥꯏꯕꯅꯦ ꯎꯝ ꯅꯨꯕꯥꯅꯤꯗꯤ ꯌꯥꯝ ꯍꯣꯏꯑꯦ ꯁꯣꯏꯗꯕ ꯇꯧꯎꯀꯣ
ꯑꯁ ꯂꯧꯗꯔꯦꯗꯤ ꯍꯤꯡꯈꯦ ꯃꯕꯥꯅꯤꯗꯤ ꯦ ꯍꯥꯏꯁꯤꯅꯦ ꯅꯨꯡꯉꯥꯏꯅ ꯄꯥꯂꯅꯦꯕ
ꯌꯥꯝ ꯅꯨꯡꯉꯥꯏꯅ ꯄꯥꯡꯒꯅꯤ ꯍꯔꯥꯎ ꯍꯔꯥꯎꯅ ꯂꯩꯒꯅꯤ
ꯑꯩꯈꯣꯏꯅ ꯐꯩꯌꯦ ꯍꯥꯏꯔꯁꯨ ꯃꯤ ꯑꯩꯈꯣꯏ ꯄꯨꯨꯡ ꯀꯩꯅꯣꯁꯨ ꯂꯩꯀꯣ ꯑꯩꯈꯣꯏꯅ ꯃꯤꯅ ꯄꯥꯝꯕ ꯄꯥꯝꯅꯕ ꯍꯣꯏ ꯃꯗꯨ ꯃꯁꯥ ꯃꯁꯥꯅ ꯌꯥꯅꯕ ꯃꯇꯨꯡ ꯃꯇꯨꯡꯏꯟꯅ ꯆꯥꯠꯇꯅꯤ ꯑꯗꯨ ꯑꯣꯏꯔꯁꯦ ꯑꯩꯈꯣꯏꯅ ꯐꯩꯌꯦ ꯐꯩ ꯍꯥꯏꯔꯒ ꯂꯥꯛꯑꯁꯦ ꯐꯔꯝꯗꯗꯤꯦ ꯑꯃꯨꯛꯒ ꯅꯪ ꯑꯩ ꯑꯩꯗꯤ ꯑꯗꯨꯝ ꯍꯥꯏꯕꯅꯦ ꯑꯩꯗꯤ ꯑꯗꯨꯝ ꯍꯥꯏꯕꯅꯦ ꯃꯉꯣꯟꯗ
ꯎꯝ
ꯎꯝ ꯐꯩꯌꯦꯦ ꯐꯠꯇꯕ ꯐꯠꯇꯦꯗꯤ ꯍꯥꯏꯅꯤꯡꯗ꯭ꯔꯦ ꯑꯩꯗꯤ ꯐꯔꯦ ꯅꯪꯒꯤꯁꯨ ꯃꯥꯒꯤꯁꯨ ꯐꯔꯦ ꯎꯝ ꯅꯪ ꯅꯪꯁꯨ ꯋꯥꯈꯜ ꯈꯔ ꯈꯜꯂꯣ ꯅꯪꯅ ꯄꯥꯝꯕ ꯄꯥꯝꯗꯕꯗꯤ ꯑꯩꯗꯤ ꯈꯪꯗꯦ ꯅꯪꯉꯣꯟꯗ ꯑꯩ ꯐꯣꯔꯁ ꯑꯣꯏꯅ ꯑꯗꯨꯗ ꯂꯩꯌꯣ ꯂꯩꯒꯅꯨꯗꯤ ꯍꯥꯏꯕ ꯉꯝꯗꯦ ꯑꯗꯨ ꯑꯣꯏꯔꯁꯨ ꯅꯪ ꯈꯨꯁꯤꯅꯦꯀꯣ ꯅꯪꯪ ꯗꯤꯁꯤꯖꯟ ꯂꯧꯔꯒ ꯐꯖꯅ ꯗꯤꯁꯤꯟ ꯦ ꯂꯧꯑꯣꯣ ꯑꯗꯨꯒ ꯇꯧꯑꯣ ꯍꯥꯏꯕꯅꯦ ꯍꯥꯏꯅꯦ ꯐꯪꯗ꯭ꯔꯦ ꯅꯨꯡꯉꯥꯏꯅ ꯂꯩꯕ ꯃꯥꯜꯂꯦ ꯑꯗꯨꯗꯤ
ꯎꯝ ꯍꯧꯖꯤꯛ ꯐꯥꯎꯗꯤ ꯅꯨꯡꯉꯥꯏꯅꯂꯦ ꯍꯥꯏ
ꯎꯝꯒꯤꯅꯦ ꯍꯥꯏꯗꯤ ꯉꯥꯎꯁꯤꯟꯅꯕ ꯃꯤꯅꯗꯕꯅꯤꯅ ꯀꯣ ꯌꯦꯟ ꯇꯥꯕꯒ ꯃꯦꯟ ꯉꯥꯛꯇ ꯑꯣꯏꯕꯒꯤꯀꯣ
ꯎꯝ ꯎꯝ
ꯐꯔꯦꯅꯦ
ꯑꯩꯅ ꯅꯪ ꯌꯨꯝ ꯌꯨꯝ ꯄꯥꯟꯕ ꯂꯣꯏꯕ ꯀꯥꯟꯗꯒꯤ ꯑꯩꯒꯤ ꯐꯤ ꯑꯩꯒꯤ ꯑꯩꯒꯤ ꯐꯤ ꯁꯥꯎꯀꯣ ꯍꯥꯏꯔꯒ ꯃꯥꯗꯣ ꯅꯧꯋꯦ
ꯍ
ꯑ ꯍꯧꯖꯤꯛ ꯍꯧꯖꯤꯛ ꯅ ꯑꯦꯦ ꯅꯪ ꯌꯨꯝ ꯄꯥꯝꯕ ꯂꯣꯏꯕ ꯀꯥꯟꯗꯒꯤ ꯇꯧꯒꯗꯕꯅꯦ ꯑꯩꯅ ꯍꯥꯏꯕ ꯃꯥꯡꯐꯥꯎ ꯃ ꯃ ꯄꯥꯎ ꯃꯪꯗ꯭ꯔꯦ ꯅꯪ ꯑꯗꯨꯒꯨꯝꯕ ꯋꯥ ꯍꯥꯏꯕꯗꯣ ꯍꯥꯏ
ꯀꯔꯤ ꯃꯪ ꯃꯪ ꯃꯪꯉꯣꯏꯗꯕ ꯃꯥꯡꯒꯗꯕꯅꯤ ꯑꯁꯦꯡ ꯇꯥꯏꯕꯪꯗ ꯐꯥꯎ ꯐꯥꯎꯖꯤꯜꯂꯣ ꯍꯥꯏꯌꯨꯅꯦ
ꯍꯣꯏ ꯃ ꯍꯧꯖꯤꯛ ꯃꯥꯅ ꯑꯩꯒꯤ ꯌꯨꯝꯗ ꯂꯥꯛꯀꯅꯨ ꯍꯥꯏꯌꯦ ꯍꯥꯏ ꯑꯗꯨꯅ ꯂꯥꯛꯇꯤ ꯂꯥꯛꯇꯦ ꯍꯥꯏ ꯃꯤꯁꯤꯡꯗꯣ ꯆꯤꯡꯅꯕꯒꯨꯝꯕ ꯀꯔꯤ
ꯍꯣꯏ ꯇꯥꯕ ꯃꯥꯜꯂꯦ ꯃꯤ ꯈꯔꯣ ꯑꯩꯈꯣꯏꯅꯗꯤ ꯍꯥꯏꯗꯦꯗꯅ ꯣꯏꯗꯤ ꯑꯩꯈꯣꯏꯅꯗꯤ ꯈꯪꯗꯦꯕ ꯍꯥꯏꯗꯦꯕ ꯑꯗꯨ ꯑꯩꯉꯣꯟꯗ ꯄ ꯃꯤ ꯌꯥꯎꯏꯅꯦ
ꯑꯣ
ꯑꯗꯨ ꯂꯩꯁꯥꯕꯤꯗꯣ ꯑꯩ ꯍꯥꯟꯅ ꯋꯥꯔꯤꯔꯤ ꯁꯥꯕ ꯑꯣꯏꯅ ꯂꯩꯁꯥꯕꯤꯗꯣ ꯑꯃꯔ ꯍꯪꯂꯛꯏꯅꯦ ꯃꯥꯗꯣ ꯇꯥꯕ ꯄꯥꯎꯁꯦ ꯅꯨꯡꯉꯥꯏꯕ ꯄꯥꯎ ꯇꯥꯕꯒꯨꯝ ꯇꯧꯋꯦ ꯑꯩꯩꯅꯉꯥꯟꯗ ꯍꯉꯛꯄ ꯑꯩ ꯈꯪꯗꯦꯀꯣ ꯑꯩꯗꯤ ꯍꯥꯏꯅꯕ꯭ꯔꯣ ꯑꯩꯅ ꯍꯪꯕ ꯑꯗꯨꯒ ꯀꯩꯅꯣ ꯏꯃꯥꯈꯣꯏꯗꯣ ꯏꯃꯥꯁꯤꯡꯗꯣ
ꯎꯝ
ꯑꯗꯨꯅ ꯇꯥꯛꯄ ꯃꯥꯜꯂꯦ ꯈꯪꯕ ꯃꯥꯜꯂꯦꯕ
ꯑꯣ ꯑꯩꯉꯣꯟꯗꯁꯨ ꯍꯥꯏꯌꯦ